ꯑ ꯇꯥꯕ꯭ꯔꯣ ꯀꯩꯗꯧꯔꯤꯅꯣ
ꯑꯁ ꯋꯥꯀꯤꯡꯡ ꯆꯂꯤꯦ
ꯑꯣ ꯌꯥꯝ ꯏꯆꯤ ꯆꯤ ꯅꯨꯡꯉꯥꯏꯔꯝꯒꯅꯤꯅ
ꯍꯣꯏ ꯅꯨꯡ ꯁꯤꯠ ꯁꯤꯠꯇꯗꯧꯕ
ꯎꯝ ꯅꯊꯟꯇꯔꯣ ꯎꯝ ꯇꯥꯏ ꯇꯥꯏ ꯎꯝ ꯌꯥꯝ ꯅꯨꯡꯉꯥꯏꯅꯦ ꯇꯨꯝꯅꯤꯡꯗ꯭ꯔꯣ
ꯇꯅꯤꯡꯗꯦꯗꯜꯂꯤꯩꯅ ꯉꯁꯥꯏ ꯉꯁꯥꯏ ꯅ ꯇꯞ ꯇꯅ ꯇꯃꯦ
ꯎ ꯑꯩꯁꯨꯅꯦ ꯉꯁꯥꯏ ꯇꯨꯝꯕꯗꯣ ꯈꯪꯍꯥꯎꯗꯦ
ꯑꯣ
ꯎꯝ
ꯑꯣꯏꯔꯅꯦ ꯑꯩꯅ ꯗꯤꯖ ꯐꯝ ꯇꯨꯝꯃꯤ ꯅꯪꯗꯣ
ꯅꯠꯇꯦꯍꯦ ꯍꯧꯒꯜꯂꯅꯤ ꯑꯩꯁꯨ
ꯎꯝ
ꯈꯥꯡꯉꯦꯕ ꯌꯥꯝ ꯐꯖꯅ ꯇꯨꯝꯗ꯭ꯔꯦꯕ
ꯑꯩꯁꯨ ꯐꯖꯅ ꯇꯨꯝꯃꯦꯕꯀꯣ ꯄꯨꯡ ꯈ ꯀꯩꯅꯣ
ꯎꯝ
ꯑꯗꯨ ꯇꯧꯔꯤ ꯑꯂꯥꯔꯝ ꯍꯣꯡꯕꯥꯎ ꯒꯣꯂ ꯑ ꯃꯤꯠ ꯂꯁꯜꯂꯒ ꯈꯪꯕ꯭ꯔꯥ
ꯑꯪ ꯈꯪꯉꯦ
ꯑꯗꯨꯗꯨꯗ ꯃꯤꯅꯤꯠ ꯀꯨꯟ ꯃꯌꯥ ꯍꯤꯠꯄꯅꯦꯕ
ꯎꯝ ꯑꯩ ꯍꯥꯏꯦ ꯅꯣꯏ ꯎꯝ ꯎꯝ ꯌꯨꯝꯗꯀꯣ ꯅꯪ ꯑꯦ ꯂꯩ ꯊꯥꯒꯦ ꯍꯥꯏꯕꯗꯣ
ꯍꯣꯏ
ꯑꯗꯨꯗꯣ ꯊꯥꯔꯣ ꯄꯔꯦꯡꯁꯥꯅ ꯃꯇꯥꯏꯗꯀꯣ
ꯑꯩ ꯊꯥꯒꯦ ꯍꯥꯏꯕꯗꯨꯔꯣ
ꯑꯣ ꯂꯝꯕꯤꯗ ꯈꯛꯇ ꯅꯠꯇꯦꯕ ꯑꯩꯅ ꯍꯥꯏꯔꯗꯤ ꯎꯝ ꯁꯨꯃꯥꯡꯗꯁꯨ ꯁꯨꯃꯥꯡ ꯍꯥꯏꯕꯗꯤ ꯃꯄꯥꯟ ꯀꯣ ꯌꯨꯝꯒꯤ ꯃꯄꯥꯟꯗꯨꯗ ꯖꯒꯥ ꯑꯃ ꯃꯐꯝ ꯆꯥꯕꯗꯨꯀꯣ ꯑꯗꯨꯗ ꯑꯗꯨꯗ ꯁꯨꯝ ꯃꯇꯥꯏꯗ ꯊꯥꯔꯣ ꯑꯗꯨꯒ ꯀꯥꯔꯄꯦꯠ ꯒ꯭ꯔꯥꯁꯇꯣ
ꯑꯣꯏ
ꯑꯗꯨ ꯊꯥꯔꯣꯕ ꯍꯌꯦꯡꯋꯥꯏ ꯅꯨꯡꯁꯥꯒꯨꯝꯕ ꯁꯥꯔꯁꯨ ꯑꯗꯨꯗ ꯐꯝꯕ ꯌꯥꯏꯗꯅ
ꯑꯗꯨ ꯀꯩ ꯀꯔꯤ ꯊꯥꯎ ꯍꯥꯏꯅꯣ
ꯂꯩ ꯂꯩ
ꯑꯗꯨꯒ ꯂꯩ ꯊꯥꯒꯤꯗꯤ ꯌꯥꯝ ꯂꯩꯌꯦ ꯂꯩ ꯍꯣꯏ ꯐꯖꯅꯗꯤ ꯁꯥꯔꯒ ꯑꯩꯈꯣꯏꯒꯤ ꯀꯥꯔꯄꯦꯠ ꯒꯂꯥꯁꯀꯨꯝꯕ ꯊꯥꯔꯒꯀꯣ
ꯑꯣ
ꯏꯅꯤ
ꯅꯨꯡꯊꯤꯜꯒꯨꯝꯕ ꯃꯇꯝꯗ ꯆꯥꯛ ꯆꯥꯕ ꯇꯣꯛꯑꯒ ꯑꯗꯨꯝ ꯐꯝꯕ ꯌꯥꯏꯗꯅ ꯃꯈꯥꯗ
ꯑꯩꯗꯤꯀꯣ ꯑꯩꯈꯣꯏꯒꯤ ꯁꯣꯔꯣꯛ ꯃꯇꯥꯏꯗ ꯎ ꯊꯥꯔꯗꯅ
ꯑꯥ
ꯎꯗꯨꯅ ꯑꯩꯈꯣꯏꯒꯤ ꯃꯄꯥꯟꯗ ꯊꯝꯕꯅ ꯐꯒꯗ꯭ꯔꯥ ꯃꯅꯨꯡꯗ ꯊꯝꯕꯅ ꯐꯒꯗ꯭ꯔꯥ ꯑꯩꯈꯣꯏꯒꯤ ꯋꯥꯜ ꯑꯦ ꯁꯤꯁ ꯁꯤꯛꯁ ꯋꯥꯔꯜ ꯆꯟꯕꯤꯕ
ꯀꯩꯒꯤꯆꯦ ꯋꯥꯜꯆꯟꯗ꯭ꯔꯁꯨ ꯌꯥꯗ꯭ꯔꯣ
ꯍ ꯎꯅꯨꯡꯗꯥꯥꯡꯅꯤ ꯍꯥꯏꯌꯦꯡ ꯋꯥꯥꯏ ꯀꯔꯤꯒꯨꯝꯕ ꯁꯟꯒꯨꯝꯕ ꯆꯪꯉꯗꯤ
ꯎꯝ ꯆꯦꯛꯆꯟꯗ꯭ꯔꯁꯨ ꯇꯤꯟꯒꯨꯝꯕꯅ ꯌꯥꯏꯗ ꯖꯤꯡꯒꯔꯒꯨꯝꯕꯅ ꯌꯥꯗ꯭ꯔꯣ
ꯍꯣꯏ ꯌꯥꯕꯨꯗꯤ ꯌꯥꯏꯑꯕ ꯖꯤꯡꯒꯗꯣ ꯃꯅꯨꯡꯗ ꯊꯝꯕꯅ ꯐꯒꯗ꯭ꯔꯥ ꯃꯄꯥꯟꯗ ꯊꯝꯕꯅ ꯐꯒꯗ꯭ꯔꯥ
ꯃꯅꯨꯡꯗ ꯖꯤꯡꯒꯔ ꯃꯅꯨꯡꯗ ꯊꯝꯃꯨ ꯂꯩꯗꯨ ꯊꯥꯔꯣ
ꯂꯩꯗꯣ ꯁꯣꯔꯣꯛ ꯃꯄꯥꯟꯗ ꯊꯝꯒꯗꯣꯏꯔꯥ ꯅꯠꯇ꯭ꯔꯒ ꯆꯤꯡꯒꯥ ꯃꯔ ꯊꯅ ꯐꯒꯗ꯭ꯔꯥ ꯇꯁꯤꯅꯤꯗ
ꯖꯤꯡꯒ꯭ꯔ ꯃꯅꯨꯡꯗ
ꯆꯦꯡꯒ ꯃꯅꯨꯡꯗꯀꯣ ꯎ ꯍꯥꯏꯗꯤ ꯖꯤꯡꯒꯥꯝ ꯃꯅꯨꯡꯗꯁꯨ ꯃꯄꯥꯟꯗꯁꯨ ꯑꯩꯈꯣꯏꯒꯤ ꯎ ꯃꯆꯥ ꯃꯆꯥ ꯑꯩꯅ ꯍꯧꯖꯤꯛ ꯍꯥꯏꯔꯤꯕꯗ ꯑꯗꯨꯁꯨ ꯊꯥꯅꯤꯡꯉꯤꯅꯦ
ꯎꯝ ꯊꯥꯎꯑꯣ
ꯖꯦꯡꯒꯥ ꯃꯅꯨꯡ ꯊꯝꯕꯁꯤꯅꯗꯤ ꯀꯩꯅꯣꯒꯤ ꯃꯅꯨꯡꯗ ꯑꯩꯈꯣꯏꯒꯤ ꯃꯅꯨꯡꯗꯅ ꯅꯨꯡꯉꯥꯏꯔꯔꯤꯕ
ꯑꯣ
ꯑꯗꯣ ꯀꯥꯔꯄꯦꯠ ꯭ꯔꯥꯁ ꯀꯥꯔꯄꯦꯠ꯭ꯔꯥꯁ ꯀꯔꯄꯠ ꯅꯥꯄꯤꯗꯣ ꯊꯥꯔꯅꯤꯗꯅ
ꯎꯝ ꯅꯣꯏꯗ ꯂꯩꯕ ꯅꯠꯇ꯭ꯔꯣ
ꯍꯣꯏ ꯂꯩ ꯏꯁꯀꯥꯔꯄꯤꯌꯒꯤꯗꯤ ꯌꯥꯝ ꯊꯨꯅ ꯁꯟꯗꯣꯛꯄꯅꯤꯍꯦ
ꯎꯝ
ꯅꯨꯆꯥ ꯑꯃꯝꯇ ꯊꯥꯕꯗꯣ ꯌꯥꯝ ꯊꯨꯅ ꯁꯟꯗꯣꯛꯄꯅꯦꯕ ꯀꯥꯔꯄꯦꯠꯇꯣ
ꯎꯝ ꯑꯗꯨ ꯊꯥꯔꯣ ꯑꯗꯨꯒ ꯎꯝ ꯅꯪ ꯎꯝ ꯑꯗꯨꯗ ꯂꯩꯔꯅꯤ ꯍꯥꯏꯕ ꯀꯥꯟꯗꯩ ꯎꯝ ꯌꯨꯝ ꯁꯥꯔꯦ ꯑꯗꯨꯒ ꯌꯨꯝ ꯁꯥꯕ ꯀꯥꯟꯗꯗꯤ ꯂꯩꯁꯤꯡꯗꯣ ꯂꯣꯏ ꯆꯥꯎꯔꯝꯃꯅꯤꯅ
ꯍꯣꯏ
ꯑꯗꯨꯅꯦ ꯑꯗꯨꯒꯤ ꯄ꯭ꯂꯥꯟꯗꯨ ꯇꯧꯑꯣ ꯍꯥꯏꯕꯅꯤꯗ ꯂꯩ ꯍꯧꯖꯤꯛ ꯊꯥꯕꯤꯔꯒ ꯍꯌꯦꯡ ꯋꯥꯏ ꯑꯗꯨꯗ ꯂꯩꯔꯅꯤ ꯍꯥꯏꯕ ꯃꯇꯝꯗ ꯌꯨꯝ ꯁꯥꯕ ꯂꯣꯏꯔ ꯃꯇꯝꯗ ꯊꯥꯕꯗꯨꯗꯤ ꯃꯇꯝ ꯆꯪꯒꯅꯤꯅ ꯆꯥꯎꯕꯗꯣ
ꯃꯇꯝ ꯆꯪꯉꯦ ꯀꯩꯅꯣ ꯇꯧꯒꯗꯕꯅꯦꯕ
ꯎꯝ ꯍꯥꯟꯅ ꯊꯥꯒꯗꯕꯅꯦꯕ ꯌꯨꯝ ꯁꯥꯗ꯭ꯔꯤꯉꯩꯗ ꯅꯠꯇ꯭ꯔꯣ
ꯊꯥꯕꯗꯣ ꯂꯦꯕꯂꯤꯡꯧ ꯇꯧ ꯇꯧꯗꯗꯤ ꯐ ꯇꯥꯅꯤꯌꯦ
ꯎꯝ ꯂꯤꯚꯂꯤꯡꯗꯣ ꯂꯣꯏꯔꯦ ꯍꯥꯏꯔꯗꯤ ꯎꯝ ꯊꯥꯕ ꯍꯧꯔꯣ ꯀꯣ
ꯎꯝ ꯍꯣꯏ
ꯎꯝ
ꯗꯦꯕꯂꯤꯡꯗꯨ ꯐꯖꯅ ꯍꯥꯟꯅ ꯇꯧꯔꯕ ꯃꯇꯨꯡꯅꯦ
ꯎꯝ ꯑꯥ ꯐꯖꯅ ꯊꯥꯔꯣ
ꯑꯩꯗꯤ ꯍꯧꯖꯤꯛ ꯂꯦꯕꯂꯤꯡ ꯇꯧꯗ꯭ꯔꯤꯉꯩꯅ ꯊꯥꯖꯤꯜꯂꯨꯔꯒꯗꯤ ꯍꯌꯦꯡꯋꯥꯏ ꯂꯦꯕꯂꯤꯡ ꯇꯧꯒꯗꯕ ꯁꯣꯛꯀꯗꯧ ꯃꯥꯜꯂꯦꯕ ꯂꯤꯚꯡ ꯇꯧꯕꯗ ꯄꯩꯁꯥ ꯍꯣꯏ ꯄꯩꯁꯥꯃꯨꯛ ꯆꯪ ꯄꯩꯁꯥꯗꯨ ꯂꯤꯁꯤꯡ ꯑꯦ ꯇꯦꯡꯀꯤ ꯆꯥꯟꯗꯣꯏꯅꯦ ꯎꯝ ꯇꯦꯡꯀꯤ ꯆꯥꯟꯗꯣꯏꯅꯦ ꯑꯩꯈꯣꯏ ꯏꯁꯤꯡ ꯏꯁꯤꯡ ꯇꯨꯡꯁꯤꯒ ꯊꯝꯅꯕꯀꯣ
ꯇꯦꯡꯀꯤ ꯑꯆꯕ ꯑꯆꯧꯕ ꯅꯠꯇ꯭ꯔꯁꯨ ꯑꯗꯨꯝ ꯀꯣꯟꯅꯅꯤꯡꯉꯥꯏꯀꯣ ꯒꯤ ꯃꯅꯥꯛꯇ ꯑꯃ ꯆꯠꯂꯣ ꯑꯗꯨꯒ ꯑꯁ ꯌꯥꯝ ꯅꯨꯡꯉꯥꯏꯅꯤꯗ
ꯌꯥꯝ ꯃꯅ ꯂ ꯏꯄꯥ
ꯏꯃꯥꯅꯣꯑꯒ ꯂꯩꯌꯦꯦ
ꯅꯣ ꯀꯅꯉꯣ ꯌ ꯀꯥꯟꯅꯨꯡꯥꯏ ꯑꯗꯨ ꯌꯦꯟ ꯅꯨꯡ ꯌꯦꯟ ꯐꯖꯅ ꯂꯣꯏꯔꯅꯤ ꯂꯣꯏꯊꯔꯅꯤ
ꯑꯗꯨꯅꯦ ꯄꯨꯈ꯭ꯔꯤ ꯃꯇꯥꯏꯗ ꯏꯟꯖꯥꯡ ꯅꯥꯄꯤ ꯊꯥꯔꯅꯤ ꯅꯠꯇ꯭ꯔꯣ ꯑꯩꯁ ꯌꯥꯝ ꯅꯨꯡꯉꯥꯏꯅ ꯂꯩꯅꯤꯗ
ꯀꯩꯅꯣ ꯉꯁꯥꯏ ꯛꯇ ꯐꯣꯟꯗ ꯋꯥꯔꯤ ꯁꯥꯔꯝꯕꯅꯦ ꯑꯩꯈꯣꯏꯒꯤ ꯌꯦꯟ ꯂꯣꯏꯔ
ꯑꯣ ꯑꯣ ꯅꯪꯗꯤ ꯑꯩꯅꯦꯅ ꯋꯥꯔꯤ ꯁꯥꯟꯅꯕ
ꯑꯗꯨ ꯑꯗꯨ ꯅꯠꯇꯦ ꯅꯝ ꯄꯤ ꯅꯠꯇꯦ ꯑꯇꯣꯞꯄꯗ ꯑꯩ ꯍꯧꯖꯤꯛꯇ ꯐꯣꯟ ꯇꯧꯔꯦ ꯍꯥꯏꯕꯗꯣ ꯋꯥꯔꯤ ꯐꯖꯅ ꯁꯥꯔꯝꯃꯅꯤ ꯃꯥꯁꯨ ꯀꯅꯣ ꯀꯩꯅꯣ ꯂꯩꯇꯕꯒꯤꯅꯤ ꯄꯩꯁꯥ ꯂꯩꯇꯕꯒꯤ ꯇꯧ ꯍꯧꯗꯣꯛꯄꯗꯣ ꯎꯄꯥꯏ ꯂꯩꯕꯩꯅꯤ ꯃꯥꯁꯨ ꯇꯧꯅꯤꯡꯉꯤ ꯍꯥꯏ ꯌꯦꯡꯅꯤꯡꯕ
ꯑꯣ ꯅꯨꯄꯤꯔꯣ ꯅꯨꯄꯥꯔꯣ
ꯅꯤꯄꯥꯥꯟꯒ ꯄꯩꯁꯥ ꯇꯨꯡꯗꯦꯟ ꯍꯣꯏ ꯏꯃꯥꯟꯅꯕ ꯄꯩꯁꯥ ꯇꯨꯡꯁꯤꯟꯕ ꯉꯝꯗꯕꯩꯅꯦꯅ ꯉꯝꯗꯕꯩ ꯋꯥꯅꯤꯗ
ꯎ ꯁ꯭ꯀꯨꯜꯗ ꯂꯩ ꯍꯥꯏꯕꯗꯨꯔꯣ
ꯅꯠꯇꯦ ꯑꯗꯨ ꯅꯠꯇꯦ ꯄꯩꯁꯥ ꯌꯥꯝꯗꯕꯗ ꯂꯥꯛ ꯃꯉꯥ ꯇꯔꯨꯛ ꯂꯩꯔꯁꯦ ꯍꯧꯕ ꯌꯥꯔꯦꯕ
ꯎꯝ
ꯑꯩꯅ ꯍꯥꯏꯕꯗ ꯀꯣꯏꯂꯔꯒꯨꯝꯕ ꯃꯔꯨꯝ ꯀꯣꯛꯑꯒ ꯁꯤꯗ ꯀꯣꯜꯍꯜꯂꯅꯤꯀꯣ ꯀꯣꯜꯍꯟꯕꯒꯤ ꯃꯔꯨꯝ ꯃꯔꯨꯝ ꯑꯃ ꯂꯨꯄꯥ ꯃꯉꯥ ꯃꯉꯥꯒꯤ ꯆꯥꯡ ꯂꯧꯋꯦꯕ ꯑꯗꯨꯗ ꯌꯥꯝꯗꯕꯗ ꯆꯥꯃꯉꯥ ꯄꯨꯔꯛꯑꯣ ꯑꯁꯤꯗ ꯄꯨꯔꯛꯑꯒ ꯃꯆꯥꯗ ꯀꯣꯜꯍꯜꯂꯦꯗꯩ ꯑꯃꯗ ꯂꯨꯄꯥ ꯃꯉꯥ ꯃꯉꯥ ꯑꯣꯏꯔꯒꯗꯤ ꯂꯤꯁꯤꯡ ꯑꯅꯤꯒ ꯆꯥꯝꯃꯉꯥꯅꯦꯕ
ꯎꯝ ꯑꯗꯨ ꯑꯣꯏꯔꯗꯤ ꯅꯪ ꯑꯩ ꯍꯥꯏꯕꯗꯤ ꯍꯌꯦꯡꯋꯥꯏ ꯌꯦꯟꯅꯥꯎꯗꯣ ꯂꯩꯗ꯭ꯔꯁꯨ ꯀꯣꯏꯂꯔꯒꯤ ꯃꯔꯨꯝꯗꯣ ꯕꯖꯥꯔꯗ ꯌꯣꯟꯕꯗꯨꯔꯣ
ꯑꯗꯨ ꯑꯗꯨ ꯅꯠꯇꯦꯗ ꯀꯣꯛ ꯑꯗꯨꯗꯤ ꯑꯩꯈꯣꯏ ꯂꯣꯏꯔꯒ ꯑꯩꯈꯣꯏ ꯏꯁꯥꯒꯤ ꯇꯧ ꯑꯃ ꯁꯦꯝꯗꯣꯏꯅꯦ
ꯑꯩꯅ ꯍꯥꯏꯕꯗꯤꯀꯣ ꯃꯔꯨꯝ ꯂꯧꯒꯗꯕꯗꯣ ꯕꯖꯥꯔꯗ ꯁꯦꯠ ꯁꯦꯠ ꯌꯣꯟꯕꯗꯨ ꯂꯧꯒꯗꯕ꯭ꯔꯥ ꯅꯠꯇ꯭ꯔꯒ
ꯅꯠꯇꯦ ꯑꯗꯨ ꯅꯠꯇꯦ ꯃꯔꯨꯝꯒꯤꯗꯤꯅꯦ ꯀꯣꯏꯂꯔ ꯑꯩꯈꯣꯏ ꯂꯣꯏꯔꯦꯗꯅ
ꯎꯥ
ꯑꯩꯈꯣꯏ ꯂꯣꯏꯔꯒ ꯃꯔꯨꯝꯗꯣ ꯀꯣꯛꯍꯟꯗꯣꯏꯅꯦꯕ
ꯑꯣ ꯑꯩꯅ ꯍꯥꯏꯕꯗꯤ ꯅꯪ ꯐꯥꯔꯁꯇ ꯑꯍꯥꯟꯕꯗ ꯂꯣꯏꯒꯗꯕꯗꯣ ꯃꯔꯨꯝꯗꯣ ꯃꯤꯉꯣꯟꯗꯒꯤ ꯂꯧꯔꯒ ꯀꯥꯍꯟꯒꯗꯕ꯭ꯔꯥꯅ
ꯅꯠꯇꯦ ꯅꯠꯇꯦ ꯑꯗꯨ ꯅꯠꯇꯦ ꯁꯤꯗꯤ ꯑꯗꯨꯝ ꯂꯩꯔꯅꯤ ꯂꯄꯥ ꯂꯨꯄꯥ ꯌꯥꯡꯈꯩ ꯍꯨꯝꯐꯨ ꯄꯤꯕꯗ ꯃꯆꯥ ꯃꯆꯥꯁꯨ ꯂꯩꯔꯅꯤ ꯑꯗꯨꯗꯒꯤ ꯐꯖꯅ ꯂꯣꯏꯔꯒ ꯃꯔꯨꯝꯗꯨꯣ ꯀꯣꯛꯍꯜꯂꯅꯤꯀꯣ ꯀꯣꯛꯍꯜꯂ ꯃꯇꯨꯡ ꯕꯤꯖꯤꯅꯦꯁ ꯇꯧꯒꯗꯦ ꯍꯥꯏꯕ ꯋꯥꯠꯅꯤ ꯃꯆꯥꯗꯨꯁꯨ ꯕꯤꯖꯤꯅꯦꯁ ꯇꯧꯕ ꯌꯥꯏꯕ ꯃꯔꯨꯝ ꯆꯥꯃꯉꯥ ꯑꯁꯤꯗ ꯄꯨꯔꯛꯑꯒ ꯃꯆꯥꯗꯨ ꯀꯣꯜꯍꯜꯂꯅꯤꯀꯣ ꯀꯣꯝꯗꯨꯗ ꯃꯔꯨꯝ ꯑꯃꯗ ꯂꯨꯄꯥ ꯃꯉꯥ ꯃꯉꯥ ꯂꯧꯏꯤ ꯍꯥꯏꯌꯦꯕ ꯑꯗꯨꯗ ꯄꯥꯁꯥ ꯑꯦ ꯃꯔꯨꯝ ꯆꯥꯝꯃꯉꯥꯗꯨꯗ ꯄ ꯃꯉꯥ ꯃꯉꯥ ꯂꯤꯁꯤꯡ ꯑꯅꯤ ꯆꯥꯃꯉꯥ ꯇꯥꯗ꯭ꯔꯣ
ꯇꯌꯦ ꯇꯌꯦ
ꯑꯗꯨꯒ ꯃꯆꯥ ꯃꯆꯥ ꯆꯃꯉꯥꯗꯨ ꯑꯩꯈꯣꯏ ꯑꯩꯈꯣꯏꯔꯣꯝꯗ ꯄꯨꯔꯛꯑꯒ ꯑꯃꯨꯛ ꯌꯣꯜꯂꯗꯤ ꯂꯨꯄꯥ ꯌꯥꯡꯈꯩ ꯌꯥꯡꯈꯩ ꯌꯣꯜꯂꯗꯤ ꯀꯌꯥ ꯇꯥꯒꯦ
ꯑꯗꯨꯅꯤꯗ
ꯂꯤꯁꯤꯡ ꯂꯤꯁꯤꯡ ꯃꯉꯥ ꯂꯤꯁꯤꯡ ꯀꯨꯟ
ꯆꯥꯃꯉꯥꯗꯨꯗ ꯂꯨꯄꯥ ꯌꯥꯡꯈꯩ ꯌꯥꯡꯈꯩ ꯑꯥꯎ ꯑꯗꯨ ꯑꯣꯏꯔꯒꯗꯤ ꯂꯤꯁꯤꯡ ꯀꯨꯟ ꯃꯉꯥꯃꯨꯛ ꯇꯣꯡꯗ꯭ꯔꯣ ꯈꯨꯗꯛꯇ ꯂꯤꯁꯤꯡ ꯀꯨꯟꯃꯨꯛ ꯇꯣꯡꯗ꯭ꯔꯣ
ꯑꯗꯨꯅꯦ ꯌꯧꯕ ꯌꯧꯗꯕꯗꯤ ꯈꯪꯗꯦꯀꯣ ꯄ꯭ꯂꯥꯟꯗꯤ ꯇꯧꯒꯗꯕꯅꯦꯕ
ꯑꯗꯨꯔꯣꯝꯗꯗꯤꯀꯣ ꯑꯁꯤꯒꯨꯝꯕ ꯂꯩꯇꯦꯕ ꯃꯆꯥꯒꯨꯝꯕ ꯑꯗꯨꯗꯒꯤ ꯂꯣꯏꯔꯤꯕ ꯃꯌꯥꯝꯗꯣ ꯑꯁꯤꯗꯒꯤ ꯂꯣꯏꯅ ꯂꯩꯔꯒ ꯂꯩꯔꯒ ꯄꯨꯕꯅꯦꯕ ꯑꯅ ꯑꯩꯈꯣꯏ ꯖꯒꯥꯗ ꯑꯁꯤꯒꯨꯝꯕ ꯂꯩꯔꯒꯗꯤ
ꯎꯝ ꯑꯗꯣ ꯅꯣꯏ ꯄꯨꯣꯛꯅꯥꯎꯗꯨꯗꯤ ꯀꯃꯥꯏꯅ ꯇꯧꯈ꯭ꯔꯦꯅ ꯍꯥꯟꯋꯥꯏ ꯅꯪ ꯍꯥꯏꯕꯗꯣ ꯀꯌꯥ ꯄꯣꯛꯄ꯭ꯔꯥ
ꯃꯉꯥ ꯇꯔꯨꯛꯂꯛ ꯑꯣꯏꯈꯤꯕꯅꯦ ꯂꯣꯏ ꯌꯣꯟꯈ꯭ꯔꯦ ꯁꯤꯡꯊꯧꯧ ꯂꯤꯁꯤꯡ ꯇ꯭ꯔꯧꯒꯦ
ꯑꯣ ꯃꯄꯤꯗꯨꯗꯤ ꯃꯄꯤꯗꯨꯗꯤ ꯂꯩꯔꯤꯕ ꯅꯠꯇꯦ ꯅꯇ꯭ꯔꯣ
ꯃꯨꯄꯤꯗꯣ ꯈꯪꯗꯦꯅꯦ ꯂꯩꯇ꯭ꯔꯕ ꯃꯥꯜꯂꯦ ꯑꯗꯨ ꯆꯥꯎ ꯍꯦꯟꯗꯤꯦ ꯀꯩꯒꯤꯅꯣ ꯈꯪꯗꯦ ꯑꯩꯈꯣꯏ ꯂꯣꯏꯕ ꯖꯒꯥꯗꯨꯁꯨꯅꯦ ꯈꯔ ꯎꯔꯨꯝ ꯇꯥꯕꯒꯤ ꯈꯔ ꯏꯪꯕꯅꯦꯕ ꯅꯤꯡꯊꯝꯊꯥꯔꯒ ꯌꯥꯝ ꯏꯪꯕꯅꯦꯕ
ꯀꯥꯏꯗ ꯂꯣꯏ ꯃꯅꯤꯡꯗꯔꯣ
ꯍꯣꯏ ꯃꯅꯤꯡꯗ ꯑꯣꯛꯒꯨꯝꯕ ꯌꯦꯟꯒꯨꯝꯕꯗꯤ ꯀꯩꯅꯣ ꯇꯧꯕꯅꯦꯕ ꯑꯩꯈꯣꯏꯒꯤ ꯅꯨꯡꯁꯥ ꯁꯥ ꯈꯔ ꯁꯥꯕ ꯖꯒꯥꯗꯀꯣ ꯂꯣꯏꯔꯗꯤ ꯌꯥꯝ ꯊꯨꯅ ꯆꯥꯎꯕꯅꯦꯕ
ꯑ
ꯑꯅꯥ ꯃꯣꯏ ꯒꯥꯗ ꯌꯥꯝ ꯏꯪꯕꯅꯦ ꯑꯗꯨꯒ ꯑꯩꯈꯣꯏ ꯃꯅꯤꯡꯗ ꯄꯨꯈ꯭ꯔꯤ ꯃꯆꯥ ꯂꯩꯕꯗꯁꯨ
ꯑꯥ
ꯀꯨꯝꯕꯗꯤ ꯈꯔ ꯈꯔ ꯁꯥꯕ ꯖꯒꯥꯗ ꯁꯝꯕꯗꯨꯃꯅꯌꯥꯑ ꯅꯪꯗꯤ ꯑꯣꯛ ꯂꯣꯏꯕ ꯍꯩꯒꯗ꯭ꯔꯣ
ꯍꯌꯦꯦ ꯀꯃꯥꯜ ꯍꯦꯇꯅꯤ
ꯑꯣ ꯂꯣꯏꯅꯕꯁꯨꯅꯦ ꯀꯩꯅꯣ ꯇꯧꯒꯗꯕ ꯑꯗꯨꯕꯨ ꯐꯥꯝ ꯍꯥꯏꯒꯗ꯭ꯔꯥ ꯑꯩꯈꯣꯏ ꯀꯩ ꯀꯩꯅꯣ ꯊꯥ ꯊꯥꯕ ꯌꯥꯕꯗꯣ
ꯌꯥꯝꯗ꯭ꯔꯁꯨ ꯑꯅꯤ ꯑꯍꯨꯝ ꯂꯣꯏꯔꯗꯤ ꯌꯥꯔꯦꯗ ꯅꯠꯇ꯭ꯔꯣ
ꯍꯣꯏ
ꯑꯅꯤ ꯑꯍꯨꯝ ꯃꯔꯤ ꯃꯉꯥ ꯑꯗꯨꯝ ꯂꯣꯏꯔꯗꯤ ꯌꯥꯔꯦꯗ
ꯍꯣꯏ ꯑꯣꯛꯇꯤ ꯃꯁꯤꯡ ꯌꯥꯝ ꯇꯥꯡꯈ꯭ꯔꯦ ꯍꯧꯖꯤꯛ
ꯇꯥꯡꯉꯦ ꯍꯣꯏ ꯑꯗꯨꯒ ꯃꯄꯤ ꯑꯃ ꯂꯣꯏꯔꯦꯒ ꯀꯣ
ꯎꯝ ꯂꯤꯁꯤꯡ ꯇꯔꯦꯠ ꯅꯤꯄꯥꯜ ꯄꯤꯕ ꯋꯥꯅꯤꯗ ꯑꯣꯛꯅꯥꯎ ꯃꯗ ꯑꯗꯨ ꯑꯣꯏꯔꯒꯗꯤ ꯑꯣꯛ ꯑꯇꯣ ꯃ ꯄꯤꯗꯨꯅ ꯇꯔꯥꯃꯨꯛ ꯄꯣꯛ ꯍꯥꯏ ꯈꯜꯂꯣ ꯑꯗꯨꯗꯤ ꯏꯁꯁ ꯈꯨꯗꯛꯇ ꯂꯤꯁ ꯌꯥꯡꯈꯩ ꯍꯨꯝꯐꯨ ꯑꯗꯨꯝ ꯄꯥꯏꯔꯦꯕ
ꯎꯝ ꯎꯝ ꯎꯝ ꯑꯗꯨꯅ ꯐꯩ ꯑꯗꯨꯕꯨ ꯑ ꯑꯩꯈꯣꯏꯔꯣꯝꯗꯗꯤ ꯑꯣꯛꯀꯤ ꯂꯥꯏꯅꯥ ꯌꯥꯝ ꯂꯥꯛꯑꯦꯕ ꯑꯗꯨꯒꯤ ꯅꯣꯏꯔꯣꯝꯗ ꯗꯤ ꯂꯥꯛꯇꯕ ꯃꯥꯂꯦ ꯀꯣ
ꯑ ꯁꯤꯗꯨꯗꯤ ꯀꯩꯅꯣ ꯇꯧ ꯍꯣꯇꯦꯕꯒꯤ ꯥꯟꯗ ꯀꯤꯖꯕꯨꯗꯨꯣ ꯑꯐꯕꯅꯤ ꯐꯠꯇꯕꯅꯤ ꯈꯪꯗꯦꯕ ꯀꯦꯒꯤ ꯌꯦꯟꯖꯥꯡꯅꯤꯀꯣ ꯑꯩꯈꯣꯏꯒꯤ ꯀꯅꯥ ꯈꯪꯉꯤ ꯍꯣꯏꯣꯏ ꯑꯣꯛ ꯌꯣꯜꯂꯤꯕ ꯃꯤ ꯃꯌꯥꯝꯗꯨ ꯊꯣꯡꯉꯤꯕ